ꯍꯂꯣ ꯒꯨꯠ ꯃꯣꯔꯅꯤꯡꯅꯤꯡ ꯆꯥꯛ ꯊꯥꯡ ꯇꯥꯔꯕ꯭ꯔꯣ
ꯆꯥꯗꯔꯤꯌꯦ
ꯑ
ꯅ ꯆꯥꯕꯅ
ꯑꯩ ꯆꯥꯕ ꯂꯣꯏꯔꯦ ꯍꯧꯖꯤꯛ ꯆꯥꯛ ꯇꯧꯔꯒ ꯐ꯭ꯔꯤ ꯂꯩꯕ
ꯀꯔꯤ ꯃꯊꯦꯜ ꯆꯥꯕꯤꯔꯕ
ꯉꯁꯤ ꯉꯥ ꯑꯣꯏꯠ ꯉꯁꯥꯏ ꯉꯔꯥꯡꯒꯤ ꯂꯦꯝꯕ ꯅꯪꯗꯤ ꯀꯔꯤ ꯌꯦꯟꯁꯥꯡ ꯊꯣꯡꯅꯒꯦ
ꯑꯩꯈꯣꯏ ꯍꯧꯗꯤ ꯆꯥꯛ ꯌꯦꯟꯁꯥꯡ ꯊꯣꯡꯗ꯭ꯔꯤꯕ ꯃꯥꯜꯂꯦ
ꯑꯣ ꯍꯦꯉꯦ ꯍꯦ
ꯍꯥꯝ
ꯊꯦꯡꯉꯦ ꯍꯧꯖꯤꯛꯐꯥꯎ ꯊꯣꯡꯗ꯭ꯔꯤꯕꯗꯨ
ꯑꯩꯈꯣꯏꯕꯨꯗꯤ ꯆꯥꯛ ꯆꯥꯕꯁꯦ ꯕꯥꯔꯣ ꯑꯗꯨꯋꯥꯏ ꯆꯥꯏꯕ
ꯑꯣ ꯑꯣ
ꯑꯌꯨꯛꯇ ꯕ꯭ꯔ ꯆꯥꯒꯨꯝꯕ ꯊꯥꯛꯑꯕꯅꯤꯅ ꯕꯥꯔꯣꯗ ꯑꯗꯨꯝ ꯆꯥꯛ ꯆꯥꯔꯦ
ꯑꯣ ꯎ ꯂꯥꯛꯑꯝꯗꯕ꯭ꯔꯣ
ꯆꯥꯛꯄꯨꯗꯤ ꯂꯝꯗꯦꯗ ꯑꯌꯨꯛꯇ ꯀꯔꯤ ꯀꯩꯅꯣ ꯆꯥꯁꯤꯟꯅꯕꯅꯤꯅ
ꯑ
ꯀꯩꯗꯧꯔꯝꯃꯤꯅꯣ
ꯁꯨꯝ ꯇꯤꯚꯤ ꯌꯦꯡꯉꯝꯃꯒ ꯂꯩꯕꯅꯦ ꯅꯪꯗꯤ ꯀꯔꯤ ꯇꯧꯔꯒ ꯂꯩꯕ꯭ꯔꯥ
ꯀ꯭ꯂꯥꯁ ꯂꯣꯏꯔꯒ ꯁꯨꯝ ꯄꯣꯊꯥꯔꯝꯕ
ꯑꯣ ꯀꯔꯝꯕ ꯀ꯭ꯂꯥꯁ ꯂꯧꯋꯔ
ꯑꯁꯤꯗ ꯑꯩꯈꯣꯏ ꯁꯥꯏꯅꯤꯛ ꯀꯥ ꯅꯣꯚꯤꯕꯤꯗ꯭ꯌꯥꯒꯤ ꯀꯣꯆꯤꯡ ꯑꯃ ꯍꯥꯡꯉꯦꯕ ꯑꯗꯨꯏꯒꯤ ꯑꯉꯥꯡꯁꯤꯡ ꯀ꯭ꯂꯥꯁ ꯂꯧꯔꯝꯕꯅꯦꯗ
ꯁꯝꯁꯦ ꯑꯣꯖꯥ ꯃꯤꯁ ꯑꯣꯏꯗꯣꯏꯅꯤꯅꯦ ꯑꯗꯨꯗꯤ
ꯎꯝ
ꯑꯥ ꯑꯩꯁꯨ ꯇꯧꯔꯝꯃꯥꯒ ꯉꯔꯥꯡ ꯉꯔꯥꯡ ꯈꯛꯇ ꯂꯦꯞꯄꯗ ꯉꯥꯏꯔꯤ ꯊꯕꯛꯇꯒꯤ
ꯀꯥꯔꯤ ꯊꯕꯛ ꯇꯧꯔꯤꯅꯣꯕ
ꯎꯝ ꯑꯩꯁꯨ ꯀꯣꯆꯤꯡ ꯇꯧꯔꯨꯕ ꯑꯉꯥꯡꯁꯤꯡꯕꯨ
ꯎꯝ
ꯁ꯭ꯀꯨꯜ ꯑꯃꯗ ꯀꯣꯆꯤꯡ ꯇꯧꯔꯝꯕ ꯑꯔꯥ ꯇꯣꯂꯣꯞ ꯂꯦꯄꯥ
ꯑꯥ ꯥꯑꯉꯥꯡ ꯀ꯭ꯌꯥꯗꯥ
ꯍꯥꯥ
ꯑꯥꯉꯥꯡ ꯀ꯭ꯌꯥꯅꯣꯕ
ꯑꯉꯥꯡ ꯌꯥꯝꯗꯦꯗ ꯃꯤ ꯐꯤꯐꯇꯤꯟꯒꯨꯝꯕ ꯈꯛꯇꯅꯦ
ꯑꯣ
ꯍꯣꯏ ꯍꯧꯖꯤꯛ ꯀꯥꯟ
ꯑꯣ ꯀꯣꯆꯤꯡꯗꯣ ꯌꯥꯝ ꯆꯪꯅ ꯗꯦꯕ ꯑꯇꯩ ꯑꯥ ꯍꯧꯕꯗꯣ ꯈꯔ ꯊꯦꯡꯅ ꯍꯧꯕ ꯑꯗꯨꯒꯤ
ꯑꯣ ꯅꯣꯡ ꯇꯥꯗꯥꯕ꯭ꯔꯥ
ꯑꯣ ꯅꯣꯡꯕꯨꯗꯤ ꯃꯪꯉꯥꯒ ꯂꯩ ꯇꯥꯕꯥꯗꯤ ꯇꯥꯗꯦ
ꯎꯝ
ꯅꯣꯏꯗ ꯇꯥꯕ꯭ꯔꯥ ꯅꯣꯡ
ꯍꯣꯏ ꯉꯔꯥꯡ ꯗꯥ ꯍꯟꯗꯒꯤ ꯉꯔꯥꯡ ꯗꯥꯡꯗꯒꯤ ꯅꯣꯡ ꯈꯔ ꯆꯨꯔꯝꯃꯦ ꯑꯌꯨꯛ ꯐꯥꯎꯕꯥ ꯍꯧꯖꯤꯛ ꯄꯨꯗꯤ ꯆꯨꯗ꯭ꯔꯦ ꯍꯧꯖꯤꯛꯕꯨꯗꯤ ꯅꯨꯡꯁꯥ ꯊꯣꯛꯑꯦ
ꯑꯥ
ꯑ
ꯍꯥꯥ
ꯍꯍꯤꯡ ꯀ
ꯑꯣ ꯅꯣꯏꯒꯤꯔꯥ
ꯑꯥ ꯑꯩꯈꯣꯏꯗ
ꯑꯣ ꯂꯣꯕꯨꯛꯇꯤ ꯏꯁꯤꯡ ꯂꯩꯔꯝꯃꯅꯤꯅꯦ
ꯂꯥꯕꯨꯛ ꯏꯁꯤꯡ ꯂꯣꯏ ꯂꯩꯈ꯭ꯔꯦ
ꯑꯗꯨꯗꯤ ꯉꯟꯅ ꯐꯧ ꯂꯣ ꯂꯧ ꯐꯧ ꯂꯤꯡꯕꯗꯤ ꯉꯜꯂꯥ-ꯉꯜꯂꯥ-ꯉꯜꯂꯅꯤꯀꯣ
ꯎꯝ
ꯑꯈꯣꯏꯔꯣꯝꯗꯅ ꯏꯁꯤꯡ ꯂꯧꯕꯨꯛꯇ ꯏꯁꯤꯡ ꯂꯩꯇꯥꯔꯤ ꯅꯣꯡ ꯆꯨꯔꯥꯁꯨ
ꯑꯣ-ꯑꯣ ꯁꯤꯗ ꯂꯩꯔꯁꯨ ꯌꯥꯝ ꯃꯔꯥꯡ ꯀꯥꯏꯅ ꯂꯩ ꯌ ꯑꯣꯏꯗꯇꯝ ꯈꯣꯏꯕꯒꯨꯝꯕ ꯌꯥꯕꯒꯤ ꯆꯥꯡꯅꯗꯤ ꯑꯗꯨꯝ ꯂꯩꯕ
ꯎꯝ
ꯌꯥꯝ ꯃꯔꯥꯡ ꯀꯥꯏꯅ ꯂꯩꯕꯗꯤ ꯅꯠꯇꯦꯕ
ꯀꯔꯤ ꯀꯔꯤ ꯇꯧꯔꯒ ꯂꯩꯈ꯭ꯔꯅꯤ ꯑꯗꯨꯗꯤ ꯉꯁꯤꯗꯤ
ꯉꯁꯤꯗꯤ ꯀꯔꯤꯁꯨ ꯇꯧꯔ ꯑꯗꯨꯝ ꯑꯉꯥꯡꯁꯨ ꯆꯥꯛ ꯆꯥ ꯇꯧꯕ ꯂꯣꯏꯔꯗꯤ ꯃꯣꯏ ꯔꯤꯆꯔ ꯏꯁꯇꯗꯤ ꯇꯧꯔꯅꯤ ꯈ ꯁꯥꯡꯕꯤꯔꯅꯤ ꯑꯗꯨꯒ ꯇ꯭ꯋꯦꯜꯐꯇ ꯇꯨꯝꯕ ꯆꯪꯉꯅꯤ ꯇꯤꯜ ꯇꯨ ꯊꯥꯔꯇꯤ ꯐꯥꯎꯕ ꯄꯣꯊꯥꯔꯅꯤ ꯍꯧꯒꯗꯅꯤ ꯊ꯭ꯔꯤ ꯊ꯭ꯔꯤꯗꯒꯤ ꯐꯣꯔ ꯐꯥꯎꯕ ꯀ꯭ꯂꯥꯁ ꯂꯩꯔꯅꯤ ꯑꯗꯨ ꯃꯇꯨꯡꯗꯗꯤ ꯁꯥꯟꯅꯕ ꯊꯣꯛꯑꯅꯤ ꯆꯥ ꯊꯥꯄ ꯂꯣꯏꯔꯒ
ꯠꯆꯥ ꯁꯣꯝꯁꯦ ꯋꯥꯔꯗꯦꯟ ꯑꯣꯏꯅ ꯂꯩꯕ꯭ꯔꯥ
ꯋꯥꯗꯤꯒ ꯋꯥꯔꯗꯤ ꯑꯣꯖꯥ
ꯋꯥꯔꯗꯟ ꯀꯝ ꯇꯤꯆꯔ ꯑꯣꯏꯅ ꯂꯩꯕ ꯑꯗꯣ ꯃꯥꯡꯕ
ꯅꯨꯡꯉꯥꯏꯌꯦꯦ ꯑꯉꯥꯡꯁꯤꯡꯒ ꯂꯩꯕ
ꯑ ꯑꯩꯕ ꯑꯩ ꯁ꯭ꯀꯨꯜꯗ ꯂꯩꯕꯗꯨꯁꯨ ꯑꯗꯨꯃꯥꯏꯅ ꯂꯩꯕꯅꯦ ꯑꯩꯁꯨ
ꯑ
ꯄꯦꯗ ꯐꯖꯗꯋꯥꯒꯤ ꯇꯜꯕ ꯁꯤꯗ ꯃꯔꯨꯞ ꯀꯩꯀꯥ ꯌꯥꯎꯔꯒ ꯑꯃꯨꯛ ꯇꯧꯕꯅꯦ
ꯎꯝ
ꯃꯔꯨꯞ ꯍꯨꯅꯤꯉꯥꯏ ꯐꯥꯎ ꯁꯨꯗ꯭ꯔꯕ ꯃꯣꯏꯒꯤ ꯑꯗꯨꯗꯒꯤ
ꯑꯉꯥꯡꯒ ꯂꯩꯔꯗꯤ ꯋꯥꯈꯜ ꯅꯞꯊꯣꯛꯑꯦ ꯑꯋꯥꯕꯒꯤ ꯋꯥꯈꯜꯁꯨ ꯀꯥꯎꯋꯦ ꯑꯉꯥꯡꯒ ꯂꯩꯖꯗꯦ ꯋꯥꯈꯜꯁꯦ ꯀꯔꯤ ꯀꯔꯤꯅꯣ ꯑꯋꯥꯕ ꯋꯥꯕ ꯉꯥꯛꯇ ꯋꯥꯈꯜꯁꯦ ꯑꯉꯥꯡꯒ ꯂꯩꯔꯕꯅꯤꯅ ꯋꯥꯈꯜꯁꯨ
ꯄ꯭ꯂꯁ ꯀꯌꯥꯗꯒꯤ ꯀꯌꯥ ꯐꯥꯎ ꯂꯩꯒꯦ
ꯑꯩꯈꯣꯏꯒꯤꯁꯦ ꯀ꯭ꯂꯥꯁ ꯑꯗꯨ ꯑꯗꯨ ꯍꯥꯏꯕ ꯍꯥꯏꯗꯦꯕꯀꯣ ꯑꯗꯨꯝ ꯀ꯭ꯂꯥꯁ ꯇꯨ ꯗ ꯆꯪꯉꯛꯄꯁꯨ ꯌꯥꯎꯋꯦꯁꯥꯏꯅꯤ ꯀꯩꯅꯣꯕꯤꯗ ꯊꯥꯒꯗꯧꯕ ꯑꯉꯥꯡꯁꯤꯡꯁꯦ
ꯑꯆꯥ ꯑꯆꯥ ꯑꯆꯥ
ꯏꯝꯐꯥꯎꯕꯨꯗꯤ ꯂꯩꯌꯦ
ꯌꯥꯝ ꯐꯩ ꯑꯗꯨ ꯃꯤ ꯈꯔꯕꯨꯗꯤ ꯂꯩꯔꯝꯒꯅꯤ ꯑꯗꯨꯗꯤ ꯀ꯭ꯂꯥꯁ ꯇꯨꯗꯒꯤ ꯀꯩꯅꯣ ꯍꯧꯒꯅꯤ
ꯑꯝ
ꯀ꯭ꯂꯥꯁꯇꯒꯤ ꯃꯤ ꯆꯪꯉꯛꯄ ꯍꯧꯔꯗꯤ ꯃꯤ ꯈꯔꯗꯤ ꯑꯗꯨꯝ ꯌꯥꯐꯝꯒꯅꯤꯅ
ꯎ ꯑꯩꯈꯣꯏ ꯑꯔꯥꯎꯟ ꯋꯥꯟ ꯇ꯭ꯋꯦꯟꯇꯤ ꯐꯥꯏꯚ
ꯑꯁ ꯌꯥꯝꯃꯤ ꯍꯦ
ꯌꯥꯝꯃꯦ ꯅꯨꯄꯥꯒ ꯅꯨꯄꯤꯒ ꯄꯨꯜꯂꯒꯅꯤꯀꯣ ꯑꯗꯨꯒ ꯑꯃꯨꯛ ꯗꯦꯁꯀꯨꯂꯔꯁꯨ ꯑꯥꯎꯠꯁꯥꯏꯗꯗꯁꯨ ꯃꯤ ꯂꯥꯛꯏꯅꯦ ꯑꯃꯨꯛꯀ
ꯑꯆꯥ ꯑꯠꯆꯥ ꯑꯩꯈꯣꯏꯗꯤ ꯀ꯭ꯂꯥꯁ ꯅꯥꯏꯟ ꯇꯦꯟ ꯑꯗꯨꯒ ꯇꯨꯋꯦꯜꯐꯁꯤꯡ ꯑꯗꯨ ꯈꯛꯇ ꯑꯣꯏꯕ
ꯑꯣ
ꯗꯒꯤꯦ ꯃꯤꯗ ꯍꯥꯏꯗꯤ ꯀꯣꯆꯤꯡ ꯁꯦꯟꯇꯔꯁꯨ ꯌꯥꯝ ꯂꯩꯈ꯭ꯔꯕꯅꯤꯅꯀꯣ ꯃꯤꯗ ꯄꯥꯛ ꯂꯥꯛꯇ꯭ꯔꯤꯕ ꯑꯦꯛꯖꯥꯝ ꯃꯇꯝꯗ ꯑꯣꯏꯔꯒꯅ ꯍꯣꯁꯇꯦꯜꯁꯨ ꯂꯩꯡꯅꯤꯡꯕ ꯑꯗꯨꯒ ꯑꯗꯨꯝ ꯈꯔ ꯊꯋꯥꯏ ꯌꯥꯎꯅ ꯌꯥꯎꯅꯤꯡꯕ ꯈꯔꯗꯤ ꯂꯩꯕ꯭ꯔꯥ ꯑꯗꯨ ꯃꯇꯝꯞ ꯅꯠꯇ꯭ꯔꯗꯤ ꯃꯤ ꯂꯥꯛꯄꯁꯦ ꯈꯔ ꯋꯥꯏꯑꯕ
ꯑꯗꯨ ꯊꯥꯒꯤ ꯏꯟꯀꯝꯗ ꯐꯣꯔ ꯑꯦꯛꯖꯥꯝꯄꯜ ꯏꯁꯇꯨꯗꯦꯟ ꯑꯃꯗ ꯃꯣꯏ ꯄꯤꯔꯤꯕꯁꯤꯅ ꯀꯌꯥ ꯀꯌꯥ ꯄꯤꯌꯦꯕ
ꯁꯨꯗꯦꯟ ꯁꯨꯗꯦꯟ ꯋꯥꯟ ꯃꯟ ꯑ ꯀꯩꯅꯣ ꯍꯣꯁꯇꯦꯜ ꯄꯨꯟꯅ ꯂꯩꯔꯗꯤꯀꯣ ꯁꯤꯛꯁ ꯊꯥꯎꯖꯟ ꯃꯦꯠꯁ ꯀꯩꯀꯥ ꯂꯣꯏ ꯌꯥꯎꯔꯒ ꯀ꯭ꯂꯥꯁꯀꯤꯁꯨ ꯑꯗꯨꯝ ꯌꯥꯎꯈ꯭ꯔꯅꯤ ꯗꯦꯁꯀꯣꯂꯥꯔꯒꯤꯅ ꯃꯟꯂꯤꯗ ꯀꯌꯥꯅꯣ ꯃꯟꯗꯤꯗ ꯂ ꯎꯧꯕꯗꯨ ꯌꯥꯝ ꯋꯥꯟ ꯊꯥꯎꯖꯟ ꯌꯎꯗꯕꯅꯦ ꯀꯩꯅꯣꯗꯤ ꯇ꯭ꯋꯨꯁꯟ ꯐꯤꯁ ꯑꯣꯏꯅ ꯂꯧꯕꯗꯤ ꯑꯦꯠꯃꯤꯁꯟꯅ ꯐꯥꯏꯚ ꯊꯥꯎꯖꯟ ꯂꯧꯕ
ꯑꯦꯃꯦꯖꯟ ꯐꯥꯏꯚ ꯊꯥꯎꯖꯟ
ꯎꯝ
ꯑꯗꯨ ꯑꯦꯠꯃꯤꯁꯟ ꯐꯥꯏꯚ ꯊꯥꯎꯖꯟ ꯍꯥꯏꯔꯗꯤ ꯑꯩꯈꯣꯏꯒꯤ ꯑꯁꯤꯗ ꯐꯤꯒ ꯃꯥꯟꯅꯔꯦꯅꯦ
ꯑꯣ
ꯑꯩꯈꯣꯏꯅ ꯑꯦꯠꯃꯤꯁꯟꯒꯤꯗꯤ ꯂꯤꯁꯤꯡ ꯑꯅꯤ ꯑꯗꯨꯒ ꯃꯟꯂꯤ ꯐꯤ ꯃꯟꯗꯤ ꯐꯤꯞꯇꯤꯗ ꯑꯣꯜ ꯀꯃꯔꯅ ꯐꯥꯏ ꯐꯥꯏꯚ ꯊꯥꯎꯖꯟ ꯐꯥꯏꯚ ꯍꯟꯗ꯭ꯔꯦꯠ ꯑꯗꯩ ꯅ꯭ꯌꯨ ꯀꯃꯥꯏꯅ ꯁꯤꯛꯁ ꯊꯥꯎꯖꯟ
ꯍ ꯁꯤ ꯑꯩ ꯍꯧꯖꯤꯛ ꯍꯥꯏꯕꯗ ꯗꯦꯁꯀꯣꯂꯥꯔꯒꯤ ꯑꯣꯏꯕ ꯑꯗꯨꯗꯨꯅ ꯍꯣꯁꯇꯦꯜ ꯂꯩꯒꯦ ꯇꯥꯔꯒꯗꯤ ꯁꯤꯛꯁ ꯊꯥꯎꯖꯟꯗꯨꯅ ꯍꯣꯁꯇꯦꯜꯒꯤ ꯑꯗꯨꯝ ꯂꯣꯏ ꯌꯥꯎꯔꯦ ꯑꯗꯨꯒ ꯀ꯭ꯂꯥꯁꯇꯁꯨ ꯃꯣꯏꯒꯤꯗꯤ ꯐꯤꯐꯇꯤ ꯄꯥꯔꯁꯦꯟ ꯑꯣꯐ ꯇꯧꯕꯤꯈ꯭ꯔꯅꯤ
ꯑ
ꯇ꯭ꯌꯨꯁꯟ ꯐꯤꯁꯇ
ꯑꯥ
ꯁꯣꯝꯗꯤ ꯀꯩ ꯁꯕꯖꯦꯛ ꯂꯧꯒꯦ
ꯏꯪꯅꯤꯁ ꯅꯧꯋꯦ
ꯑꯣ ꯌꯥꯝ ꯐꯩꯅ
ꯑꯝ
ꯏꯪꯂꯤꯁ ꯌꯥꯝ ꯍꯩꯔꯝꯒꯅꯤ ꯑꯗꯨꯗꯤ
ꯑꯁ ꯍꯥꯏꯥꯏ ꯀꯦꯗ ꯇꯝꯃꯤꯕ ꯍꯥꯏꯕꯗꯨꯅꯦ
ꯎꯝ ꯑꯗꯝ
ꯑꯩꯈꯣꯏꯅ ꯇꯝꯂꯄꯒ ꯑꯥ ꯑꯩꯈꯣꯏꯅ ꯇꯝꯂꯄꯒ ꯍꯧꯖꯤꯛ ꯇꯝꯃꯛꯄꯁꯤ ꯌꯥꯝ ꯈꯦꯠꯅꯩꯗꯅ ꯑꯗꯨꯅ ꯑꯃꯨꯛ ꯑꯩꯈꯣꯏꯅ ꯑꯃꯨꯛ ꯑꯉꯥꯡꯁꯤꯡꯗꯒꯤ ꯇꯝꯕ ꯍꯥꯏꯕꯗꯨꯅꯤ
ꯎꯝ ꯑꯗꯨꯝ ꯇꯧꯅꯤ ꯑꯩꯈꯣꯏ ꯈꯪꯗꯕꯁꯤꯡꯗꯨꯁꯨ ꯑꯗꯨꯝ ꯀꯩ ꯍꯥꯏꯥꯁ ꯃꯣꯏꯣꯏꯗ ꯇꯥꯛꯅꯤꯉꯥꯏ ꯄꯥꯕꯗꯨꯗ ꯑꯗꯨꯝ ꯈꯪꯈ꯭ꯔꯦꯕ
ꯑꯥ ꯑꯥ
ꯀꯔꯤ ꯀꯥꯟꯗ ꯄꯥꯕꯗꯗꯤ ꯀꯔꯤ ꯍꯥꯏꯁꯤꯔꯥ ꯑꯗꯨꯝ ꯑꯌꯥꯝꯕ ꯕꯥꯏ ꯍꯥꯔꯠ ꯁꯤꯁꯇꯦꯝꯗ ꯆꯠꯈ꯭ꯔꯕꯅꯤꯅ ꯒ꯭ꯌꯥꯟ ꯇ
ꯑ ꯃ ꯁꯤꯖ ꯆ ꯉꯁꯥꯏ ꯐꯥꯗꯕ ꯌꯥꯗꯕ ꯍꯥꯏꯔꯤꯕ ꯐꯤꯕꯝꯗꯣ ꯇꯧꯔꯕꯅꯤꯅꯅꯦ ꯉꯁꯥꯏ ꯉꯁꯥꯏ ꯀꯟꯇꯦꯟꯁꯤꯗ ꯀꯔꯤꯅꯣ ꯑꯁꯤꯅ ꯍꯥꯏꯅꯤꯡꯉꯤꯁꯤꯅ ꯀꯔꯤꯅꯣ ꯍꯥꯏꯕꯗꯣ ꯈꯟꯗꯕꯅꯤꯅ ꯐꯥꯔꯒ ꯁꯨꯝꯅꯅꯅ ꯄꯥꯖꯈꯤꯕꯅꯤꯅ ꯍꯧꯖꯤꯛꯇꯤ ꯑꯗꯨꯗꯣ ꯑꯗꯨꯃꯥꯏꯅ ꯇꯧꯕ ꯌꯥꯗ꯭ꯔꯕꯅꯤꯅ ꯋꯥꯈꯟꯁꯦ ꯈꯟꯈꯤꯗꯣꯏꯅꯦꯕ ꯒꯤ ꯁꯕꯖꯌꯥ ꯑꯃ ꯄꯥꯕ ꯑꯗꯨꯗ ꯆꯥꯞꯇꯔ ꯑꯃ ꯄꯥꯕꯗ ꯑꯁꯤꯅ ꯀꯔꯤ ꯍꯥꯏꯅꯤꯡꯉꯤꯅꯣ ꯈꯣꯠꯂꯤꯅꯣ ꯍꯥꯏꯕ ꯍꯧꯖꯤꯛꯇꯤ ꯄꯥꯅꯤꯡꯗꯨꯁꯨ ꯀꯔꯤ ꯎꯄꯥꯏ ꯄꯥꯕ ꯇꯥꯕ
ꯃꯤꯉꯣꯟꯗ ꯇꯥꯛꯊꯣꯛꯀꯗꯕꯅꯤꯅ ꯂꯥꯟꯅ ꯇꯥꯛꯄꯗꯤ ꯌꯥꯗ꯭ꯔꯦ ꯑꯗꯣ ꯑꯉꯥꯡ ꯇꯥꯕꯁꯦ ꯅꯣꯂꯦꯖ ꯂꯥꯛꯇꯤ ꯂꯥꯛꯄ ꯖꯥꯠꯅꯤ
ꯂꯥꯛꯑꯦ ꯂꯥꯛꯑꯦ ꯑꯩꯈꯣꯏꯅ ꯈꯪꯍꯧꯔ ꯈ ꯍꯥꯏꯕꯗꯤ ꯑꯩꯈꯣꯏꯅ ꯈꯪꯗꯕꯁꯨ ꯀꯣ ꯑꯗꯨꯝ
ꯈꯪꯗꯕꯁꯤꯡ ꯀꯥꯎꯔꯝꯕꯁꯤꯡꯁꯤꯁꯨ ꯑꯃꯨꯛ ꯅꯤꯡꯁꯤꯡꯍꯟꯕ ꯌꯥꯝ ꯐꯔꯦ
ꯑꯅ ꯑꯗꯨ ꯇ ꯀ ꯑꯗꯨ ꯋꯥꯔ ꯀꯅ ꯀ
ꯍꯥꯥ
ꯑꯗꯨꯗꯤ ꯋꯥꯕꯖꯥꯅꯦꯕ
ꯑꯥ
ꯑꯣꯖꯥꯒꯤ ꯁꯤꯟꯐꯝ ꯅꯠꯇ꯭ꯔꯦ ꯑꯗꯨ ꯎꯄꯥꯏ ꯂꯩꯇꯦ ꯊꯕꯛ ꯇꯧꯅꯤꯡꯗꯦ ꯇꯧꯅꯤꯡꯗꯦ ꯍꯥꯏꯔꯁꯨ ꯇꯜꯂꯦ ꯇꯜꯂꯦ ꯍꯥꯏꯔꯁꯨ ꯂꯥꯁꯤꯗ ꯑꯣꯖꯥꯒꯤ ꯁꯤꯟꯐꯝ ꯂꯩꯩꯀꯦ ꯇꯥꯔꯒꯅꯤ
ꯎꯝ ꯑꯣꯖꯥꯒꯤꯗꯤ ꯑꯗꯨꯝ ꯅꯨꯡꯁꯨ ꯅꯨꯡꯉꯥꯏꯅ ꯑꯉꯥꯡꯒ ꯄꯨꯟꯕꯅꯤꯅ
ꯎꯝ ꯋꯥ ꯍꯧꯖꯤꯛꯀꯥꯏ ꯆꯠꯀꯦ ꯇꯧꯔꯤꯅ
ꯑꯩ ꯀꯔꯤꯝꯇ ꯆꯠꯂꯦꯗ ꯑꯗꯨꯝ ꯐ꯭ꯔꯤꯗ ꯂꯩꯒꯅꯤ ꯁꯤꯗ ꯑꯣ ꯀꯣꯠ ꯌꯦꯠꯁꯤꯡ ꯈꯔ
ꯍꯣꯔꯦꯟ ꯈꯔ ꯁꯦꯡꯗꯣꯛꯁꯤꯔꯅ ꯇꯧꯔꯝꯕ ꯍꯧꯖꯤꯛꯇꯤ ꯆꯥꯛ ꯇꯣꯛꯑꯒ ꯐ꯭ꯔꯤꯗ ꯑꯗꯨꯝ ꯂꯩꯕꯅꯤ
ꯑꯥ
ꯑꯉꯥꯡꯁꯤꯡꯒ
ꯑ ꯍꯥ
ꯑꯥꯡꯁꯤꯡ ꯅꯣꯏ ꯑ ꯑꯇꯥꯏ ꯑꯇꯥꯏ ꯀ꯭ꯂꯥꯁ ꯍꯥꯏꯌꯔ ꯁꯦꯀꯦꯟꯗꯔꯤꯁꯤꯡꯒꯤꯗꯤ ꯌꯥꯎꯗꯕ꯭ꯔꯥ ꯅꯣꯏꯒꯤꯗꯤ
ꯌꯥꯎꯗꯦ
ꯑ